ꯔ
ꯑꯧ ꯇꯌꯦ
ꯀꯩꯗꯎꯅꯣ
ꯀꯩꯝꯇ ꯇꯧꯗꯦ ꯁꯤꯡꯖꯨ ꯆꯥꯔꯒ ꯊꯣꯛꯑꯦ ꯍꯧꯖꯤꯛꯇꯤ
ꯑꯣ ꯍꯧꯖꯤꯛꯕꯨ ꯁꯤꯡꯁꯤ ꯆꯥꯕꯅꯦ
ꯑꯥꯎ
ꯑ ꯉꯁꯤ ꯅ ꯑꯍꯥꯟꯕꯅꯦ
ꯆꯠꯅꯤꯡꯉꯤꯕ ꯀꯩꯅ ꯆꯥꯕ ꯇꯥꯕꯅꯤꯅꯦ ꯀꯩꯅꯣ
ꯀꯒꯥꯩꯁꯤꯡꯁꯤꯅꯣ
ꯀꯕꯤ ꯃꯤꯃꯤꯜ
ꯍꯕꯣ
ꯍꯥꯎꯋꯦ ꯑꯗꯨꯕꯨ ꯁꯥꯏ
ꯑꯣ ꯃꯊ ꯇꯔꯛꯑꯣ
ꯑꯣ
ꯅꯨꯡꯉꯅꯦ
ꯆꯥꯔꯑꯝꯅꯤ ꯃꯥ ꯆꯠꯈ꯭ꯔꯕ ꯑꯗꯨꯒꯤ ꯑꯦ ꯂꯣꯏꯅꯣ ꯋꯥꯗꯦ
ꯁꯣꯝ ꯋꯥꯀꯤꯡ ꯆꯠꯉꯦ
ꯈꯗꯥꯏꯗ
ꯂꯝꯕꯤꯗ
ꯍꯥꯏꯗꯅ ꯆꯠꯂꯒꯦꯅ ꯍꯥꯏꯁꯨ ꯍꯥꯏꯗꯅ
ꯑꯩ ꯅꯅꯥꯛꯇ ꯂꯥꯛꯄꯤꯏ ꯇꯧꯅꯦ ꯍꯧꯖꯤꯦ ꯁꯔꯄ꯭ꯔꯥꯏꯁ ꯑꯣꯏꯅꯀꯣ ꯂꯒꯦ ꯇꯧꯕ
ꯇ꯭ꯔꯦꯟꯗ꯭ꯔꯗꯤ
ꯑꯣꯝ ꯍꯔꯦ ꯂꯥꯛ ꯀꯗꯧꯔꯒ
ꯍꯣꯔꯦꯟ ꯌꯥꯔꯣꯏ ꯑꯩ ꯌꯥꯗ꯭ꯔꯦ ꯅ ꯅꯪꯨꯛ ꯑꯩ ꯁꯧꯔꯦ ꯍꯧꯖꯤꯛꯇꯤ
ꯑꯦ ꯁꯥꯎꯅꯔꯦ ꯑꯦ ꯑꯩ ꯑ ꯐꯠꯇꯗꯤ ꯐꯖꯅ ꯏꯕꯤ ꯑ
ꯅꯣꯏ ꯅꯣꯏ ꯅꯣꯏ ꯅꯨꯄꯥꯉꯣꯟꯗꯒꯤ ꯇꯝꯔꯛꯄꯅꯤꯅꯦ ꯀꯩꯅꯣ
ꯑꯩꯁ ꯅꯨꯄꯥꯁꯤꯡ ꯇꯥꯎ ꯍꯩꯇꯦ
ꯇꯃꯗꯤ ꯁꯨꯔꯕꯅꯤꯅ
ꯑꯣ ꯌꯥꯏꯍꯦ
ꯅꯣꯏꯁꯨ ꯑꯗꯨꯝ ꯅꯣꯏꯁꯨ ꯑꯗꯨꯝ ꯀꯩꯅꯣ ꯇꯧꯋꯦ ꯑꯩꯈꯣꯏꯁꯨ ꯇꯧꯒꯦꯅ ꯇꯧꯕꯅꯤꯔ ꯅꯨꯄꯥ ꯉꯥꯛꯇ ꯇꯧꯕ ꯌꯥꯕ꯭ꯔꯥ ꯍꯥꯏꯅ ꯈꯜꯂꯒꯅꯦ ꯑꯩꯁꯨ ꯑ
ꯑꯩꯁꯨ ꯅꯪꯉꯣꯟꯒꯤ ꯇꯝ ꯇꯥꯔꯦ
ꯇꯃ ꯇꯥꯛꯄꯤꯌꯦ
ꯎꯝ ꯅꯪꯗꯤ ꯌꯥꯝ ꯍꯩꯕ
ꯑꯩꯈꯣꯏꯗꯤ ꯂꯥꯏꯁꯦꯟꯁ ꯂꯩꯔꯕ ꯃꯤꯅꯤ
ꯑꯣ ꯅ ꯈꯣꯖꯄ ꯅ ꯍꯥꯥ
ꯇꯥꯕꯗꯨ ꯌꯥꯝ ꯊꯨꯝꯕ꯭ꯔꯕ
ꯎꯝ ꯇꯥ ꯅꯨꯡꯉꯥꯏꯕ
ꯍꯧꯖꯤꯛ ꯃꯔꯣꯛ ꯆꯥꯕꯒꯤ
ꯃꯔꯣꯔꯨꯞ ꯆꯥ ꯅꯪ ꯈꯣꯟꯗꯣ ꯁ꯭ꯋꯤꯠ ꯌꯥꯝ ꯑꯣꯏꯕ
ꯑꯁꯥꯕ
ꯋꯥ ꯐꯅ ꯂꯥꯛꯅꯨꯡ ꯆꯂꯁ ꯁ ꯇꯦꯁ ꯇꯧꯅꯤꯡꯉꯦ ꯤꯡꯀꯥꯗꯦ ꯂꯝꯕꯤ ꯆꯠꯂꯕꯅꯤ
ꯑꯩ ꯊꯥꯖꯗ꯭ꯔꯦ
ꯅꯪꯒꯤ ꯅꯈꯣꯟ ꯁ꯭ꯋꯤꯠ ꯑꯣꯏꯕꯗꯣ
ꯑꯥ
ꯇꯦꯁ ꯇꯧꯅꯤꯡꯉꯤꯅꯦ
ꯑ ꯊꯥꯕꯤꯦ ꯇꯑꯣ ꯅꯪ ꯊꯣꯡꯅꯂ ꯆꯥꯒꯦꯔꯥ ꯃꯍꯤ ꯑꯣꯏꯅ ꯊꯥꯛꯀꯦꯔꯥ ꯍꯣꯔꯦꯟ ꯊꯥꯔꯒꯦ
ꯍꯣꯏ ꯍꯣꯏ ꯅꯪꯅ ꯁ꯭ꯀꯨꯜ ꯀꯥꯔꯤꯕꯣ ꯅꯠꯇ꯭ꯔꯒ ꯀꯣꯁꯀꯦꯌꯥ ꯇ꯭ꯨꯋꯦꯜꯐ
ꯂꯗꯤꯦ
ꯇꯨꯌꯦꯜꯐ ꯆꯨꯝꯕ꯭ꯔꯣ
ꯅꯪꯗꯦ ꯑꯩꯒꯤ ꯑꯩꯒꯤꯗꯤ ꯑꯩꯒꯤꯗꯤ ꯀꯣꯛꯅꯥꯏꯒꯦꯗ
ꯁꯉꯥꯏ ꯍꯥꯥ ꯉꯗꯤ ꯀꯌꯥ ꯀꯥꯒꯦ
ꯍꯅꯥ ꯋꯥ
ꯇꯨꯋꯦꯜꯞꯊ ꯇꯨꯋꯦꯜꯞꯊ
ꯑꯣ ꯑꯗꯨꯗꯤ ꯆꯍꯤ ꯑꯃꯗꯤ ꯆꯍꯤ ꯑꯃꯗꯤ ꯑꯩꯅ ꯍꯜꯂꯝꯕꯅꯦ ꯊꯥꯔꯕ꯭ꯔꯣ ꯊꯥꯔꯕ꯭ꯔꯣ ꯊꯥꯗ꯭ꯔꯤꯕ꯭ꯔꯥ ꯑꯗꯨꯝ ꯀꯥꯔꯤꯕ꯭ꯔꯥ
ꯅꯦꯛꯁꯔ
ꯑꯣ ꯑꯗꯨꯗꯤ ꯨꯅꯤꯌꯥꯒꯤ
ꯍ
ꯃꯤ
ꯅꯪ ꯀꯂꯦꯖ ꯀꯥꯔꯔꯕꯣ
ꯍꯣꯏ ꯍꯧꯗꯣꯔꯦ ꯍꯣꯏ ꯍꯧꯔꯦꯕꯗ ꯍꯥꯏꯕ ꯇꯥꯔꯦꯅꯦ
ꯑꯣ ꯁꯤ
ꯅꯪꯒꯤ ꯈꯨꯟꯖ ꯇꯥꯕꯗꯤ ꯄꯥꯈꯪ ꯐꯔꯤ ꯃꯂꯦ ꯋꯥ
ꯑ ꯏꯀꯥꯏꯅ ꯇꯃ ꯍ ꯑꯁ ꯑꯩ ꯀꯥꯏ ꯍꯥꯏꯔꯦꯗ
ꯐꯔꯤꯒꯏꯅ ꯀꯗꯅꯤꯗ
ꯁꯀꯨꯃꯥꯅ
ꯐꯒꯤꯅꯦꯕ
ꯑꯩ ꯈꯣꯟꯗꯣ ꯆꯥꯎꯕꯩꯅꯦ
ꯑꯗꯨꯅꯦ ꯅꯨꯄꯥ ꯊꯣꯛꯄꯤꯒꯦꯀꯣ
ꯎꯝ ꯅꯪꯒꯤꯗꯃꯛꯇ ꯅꯨꯣꯄꯥ ꯊꯣꯛꯣꯛꯄꯅꯦꯕ
ꯊꯣꯛꯑꯣ ꯍꯥꯏꯕꯅꯦ ꯊꯣꯛꯑꯣ
ꯑꯣꯏ ꯅꯪ ꯂꯧ ꯂꯥꯛꯇꯣꯏꯅꯦ ꯑꯩ ꯇꯨꯋꯦꯜꯞ ꯐ꯭ꯂꯣꯏꯔꯗꯤ
ꯖꯤ ꯂꯥꯛꯑꯣꯅ
ꯎ
ꯃꯄꯥꯟꯗ ꯉꯥꯏꯝꯒꯤ
ꯂꯥꯛꯅꯦ ꯑꯗꯨꯒ ꯂꯥꯛ ꯍꯥꯏꯔꯒ
ꯑꯩ ꯃꯄꯜꯗ ꯑꯩꯈꯣꯏ ꯌꯨꯝ ꯃꯥꯄꯜꯗ ꯂꯦꯞꯂꯒ ꯉꯥꯏꯔꯝꯒꯦꯕ
ꯔꯦꯗꯤꯔꯣ ꯆꯦꯅꯤꯡꯉꯥꯏ
ꯍꯣꯏ ꯕꯦꯛ ꯄꯨꯔꯥꯒꯅ
ꯎꯝ ꯎꯝ ꯎꯝ
ꯀꯩ ꯃꯊꯦꯜ ꯀꯩ ꯃꯊꯦꯜ ꯆꯥꯔꯒꯦ
ꯈꯣꯏꯗꯤꯀꯣ
ꯑꯩ ꯍꯥꯏꯒꯕ ꯑꯩꯒꯁꯨ ꯀꯣꯏꯖꯣꯅꯦ ꯋꯥ
ꯍꯥꯏꯈꯤꯗꯕꯅꯦ ꯑꯂꯨꯒꯗ ꯆꯥꯏ ꯉꯁꯤꯗꯤ
ꯑꯣ ꯀꯅꯥꯅ ꯊꯣꯡꯅꯣ ꯑꯩ ꯑꯁ ꯁꯟꯁꯥ ꯆꯥꯏꯗ ꯁꯟꯁꯥ ꯑꯩ ꯍꯣꯡꯍꯕ ꯂꯣꯏꯔꯗꯤ ꯁꯟꯁꯥ ꯆꯥꯏꯌꯦ
ꯀꯅꯥꯅꯣ ꯅꯣꯏ ꯅꯣꯏ ꯅꯪꯒ ꯂꯩ ꯃꯤꯁꯦ ꯁꯦ ꯁꯤꯗ ꯂꯣꯏꯅ ꯋꯥꯔꯤ ꯁꯥꯟꯅꯕ꯭ꯔꯥ
ꯑꯣ
ꯍꯧꯎꯔꯝꯅꯤꯗ ꯑꯂꯨꯒꯗꯣ ꯍꯦꯟꯅ
ꯅꯪ ꯅꯪꯅ ꯊꯣꯡꯕ꯭ꯔꯣ
ꯑꯥꯎ
ꯎꯝ
ꯍꯗ ꯑꯩꯈꯣꯏꯅ ꯊꯣꯡꯉꯕꯨ ꯌꯥꯝ ꯍꯧꯅꯤ
ꯆꯥꯅꯤꯡꯉꯤ ꯅꯪꯅ ꯊꯣꯡꯕꯁꯦ
ꯂꯥꯛꯀꯦ ꯅꯣꯡꯃ
ꯑꯩ ꯍꯣꯏ ꯉꯥꯏꯔꯝꯗꯣꯏꯅꯦ
ꯅꯪ ꯆꯥꯅꯤꯡꯉꯤꯕ ꯅꯨꯃꯤꯠꯇ ꯍꯥꯏꯔꯛ ꯑꯣ ꯊꯤꯜꯂꯛ
ꯑꯩ ꯉꯁꯤ ꯑꯩ ꯉꯁꯤ ꯆꯥꯛꯅꯤꯡ ꯆꯥꯅꯤꯡꯕ ꯐꯥꯎꯗꯦ ꯌꯦꯟꯁꯥꯡ ꯍꯥꯎꯗꯕꯒꯤ ꯍ ꯅꯨꯃꯤꯠꯇ ꯑꯗꯨꯃꯥꯏꯅ ꯈꯟꯕ ꯅꯨꯃꯤꯠꯇꯣ
ꯑ
ꯍꯥꯏꯔꯛꯑꯣ ꯑꯩꯉꯣꯟꯗ ꯑꯩ ꯊꯤꯜꯂꯛꯀꯦ
ꯍꯣꯏ ꯑꯁ ꯑꯗꯨ ꯅꯪ ꯑꯗꯨꯝ ꯊꯤꯜꯂꯛꯑꯗꯤ ꯑꯗꯨꯝ ꯑꯣ ꯌꯥꯏ ꯑꯗꯨ ꯅ ꯑꯗꯨꯝ ꯊꯤꯜꯂꯛꯑꯗꯤꯀꯣ ꯋꯥꯔꯅꯦꯕ ꯑꯗꯨ ꯑꯣꯏ ꯁꯔꯣ ꯑꯩꯈꯣꯏ ꯌꯨꯝ ꯑꯩꯈꯣꯏ ꯌꯨꯝ ꯑꯩ ꯑꯗꯨ ꯑꯗꯨ ꯑꯗꯨꯏ ꯁꯔꯨꯛ ꯑꯩꯒꯤ ꯌꯨꯝꯗ ꯀꯣꯛ ꯄꯨꯁꯤ ꯁꯤꯟꯂꯅꯤꯕ
ꯑꯗꯨꯒꯤꯅꯤ ꯑꯗꯨꯒꯤꯅꯤ ꯉꯁꯤ ꯂꯥꯛꯑꯣ ꯍꯥꯏꯕꯗꯣ ꯑꯩ ꯃꯄꯥꯟꯗ ꯉꯥꯏꯔꯒꯦ ꯂꯥꯛꯑꯣꯕ
ꯂꯧ ꯂꯥꯛꯇꯣꯏꯅꯦ
ꯑꯧ ꯀꯩ ꯀꯩ ꯄꯨ ꯍꯥꯏꯅꯣ ꯑꯩꯈꯣꯏ ꯌꯨꯝꯒꯤ ꯑ ꯃꯔꯛ ꯑꯃ ꯄꯨꯔ ꯑꯣꯔꯣ ꯉꯁꯤ ꯑꯗꯨ ꯅꯠꯇ꯭ꯔꯒ ꯃꯊꯪꯗ ꯄꯨꯕ ꯂꯥꯛꯑꯣ
ꯑꯁ ꯄꯨꯔꯛꯇꯔꯥꯁꯨ ꯌꯥꯏꯅ ꯑꯗꯨꯝ ꯕꯦꯛ ꯑꯃ ꯄꯥꯏꯔꯗꯤ ꯌꯥꯔꯦ
ꯑꯣ ꯑꯇꯣꯞꯄꯗꯤ ꯅꯪ ꯂꯣꯏꯅ ꯄꯤꯒꯦ ꯍꯥꯏꯕꯅꯦꯕ
ꯑꯣ ꯀꯩ ꯀꯩꯀꯔꯤꯗ ꯂꯥꯛꯑꯣ ꯍꯥꯏꯅꯣ ꯔꯤꯛꯁꯣꯗ ꯂꯥꯛꯑꯣ ꯍꯥꯏꯔꯣ
ꯑꯁ ꯑꯗꯨꯗꯤ ꯍꯦꯟꯃꯟꯗ꯭ꯔꯣ ꯅꯨꯄꯤ ꯅꯨꯄꯤ ꯂꯧꯕ ꯂꯥꯛꯄꯕꯨ ꯅꯨꯄꯤ ꯆꯦꯟꯕ ꯕꯨꯔꯤ ꯁꯣꯛꯑ ꯊꯣꯛꯑꯣ ꯔꯤꯛꯁꯅ ꯂꯧꯕ ꯍꯧꯅꯕ꯭ꯔꯅꯦ ꯅꯪꯒꯤꯗꯣ ꯑꯩ ꯑꯩ ꯁꯥꯎꯔꯅꯤꯀꯣ ꯑꯃꯨꯛ
ꯚꯦꯟꯗ ꯑꯌꯥꯝꯕ ꯐꯥꯕꯅꯦ
ꯑꯗꯨ ꯐꯥꯕꯁꯨ ꯅꯠꯇꯦ ꯑꯩꯅ ꯑꯩ ꯏꯁꯥꯅ ꯌꯥꯕꯗꯨꯗꯤ
ꯅꯣꯏ
ꯏꯁꯥꯅ ꯌꯥꯕꯗꯨꯅ ꯏꯁꯥꯅ ꯌꯥꯕꯗꯨꯅꯤ ꯌꯥꯕꯅꯤꯅ ꯒꯤ ꯇꯔꯒ ꯌꯦ
ꯍꯧꯖꯤꯛ ꯂꯥꯛꯑꫭ ꯔꫭꯌꯦꯜ ꯏꯟꯐꯤꯜꯇꯒꯤ
ꯍꯥꯏ ꯍꯥꯥ
ꯑꯗꯨꯗ ꯑꯩ ꯍꯣꯏ ꯅꯅꯤꯡꯅꯅꯦ ꯎꯝ
ꯇꯥꯗꯤ ꯇꯥꯗꯤ ꯇꯥꯔ ꯋꯥꯏ
ꯅꯨꯡꯁꯤ ꯑꯁ ꯇꯥꯔꯣꯏꯦ ꯃꯩꯇꯩ ꯅꯨꯄꯤꯅ ꯐꯥꯕꯤ ꯒꯨꯝꯅꯅꯦꯌꯦ ꯐꯥꯏꯅꯥꯁꯤ ꯆꯠꯂꯒ
ꯑꯁ ꯐꯖꯅ ꯀꯣꯟ ꯐꯖꯅ ꯀꯣꯟꯗꯣꯏꯅꯦꯍꯦ ꯑꯩꯕꯨꯅꯥ ꯑꯗꯨꯗ
ꯍꯣꯏ ꯅ ꯅꯠꯇꯔꯥꯗꯤ ꯇꯥꯅꯤꯕꯀꯣ
ꯑꯗꯨꯅꯦ
ꯅꯪꯁꯨ ꯈꯪꯗꯤ ꯈꯪꯉꯦꯍꯦ ꯅꯨꯄꯤ ꯑꯇꯣꯞꯄꯒ ꯑꯩ ꯅꯣꯡꯃ ꯅ ꯆꯤꯂꯦꯕꯣ
ꯌꯨꯝ ꯌꯧꯔꯛꯑꯅꯤ
ꯑꯩ ꯑꯩ ꯅꯪ ꯅꯪꯕꯨ ꯊꯥꯖꯕ ꯌꯥꯗ꯭ꯔꯦꯍꯦ
ꯌꯧꯔꯛꯂꯗꯤ ꯀꯩꯗꯧꯔꯅꯤ ꯑꯗꯨꯗꯤ
ꯅꯪꯒꯤ ꯗꯃꯛ ꯆꯥꯛ ꯌꯦꯟꯁꯥꯡ ꯊꯣꯡꯕꯤꯒꯅꯦ
ꯑꯁ
ꯅ ꯏꯔꯝ ꯌꯥꯝ ꯃꯠꯇꯗꯣꯁꯗꯣ ꯀꯅꯦ
ꯃꯣꯇ ꯃꯣꯇ ꯌꯥꯝꯅꯥ ꯃ
ꯃꯣꯠꯐꯅꯤ ꯈꯪꯉꯤ ꯃꯣꯠꯇꯅꯤ ꯃꯣꯠꯇꯅꯤ ꯃꯣꯖꯥ ꯃꯣꯖꯥꯒꯨꯝꯕ ꯃꯅꯝ ꯅꯝꯕꯗ ꯌꯥꯝ ꯂꯩꯔꯝꯅꯦ
ꯇꯥꯅ ꯇꯥ ꯅꯅꯥꯞꯄ ꯇꯣꯅꯪ ꯑꯁ ꯅꯪ ꯅꯪ ꯅꯪ ꯇꯥꯎꯁꯤꯗꯣ ꯌꯦꯡꯊꯔꯔꯤ ꯅꯪꯒꯤ ꯅꯪꯒꯤ ꯁꯛꯇꯣ ꯑꯗꯨꯝ ꯎꯅꯤ ꯇꯥꯎ ꯐꯃꯣ
ꯇꯜꯖꯕꯨꯨꯗꯤ ꯅꯠꯇꯦꯕ ꯅꯪꯒꯤꯁꯦ ꯃꯣꯖꯥꯒꯨꯝꯕ ꯃꯅꯝ ꯅꯝꯕꯗꯣ ꯌꯥꯝꯅ ꯂꯩꯔꯝꯒꯗꯧ ꯃꯥꯜꯂꯦꯕ ꯅꯪꯒꯤ ꯀꯥ
ꯏ
ꯑꯍꯤꯡ ꯉꯃ ꯑꯗꯩ ꯇꯨꯝꯕ ꯉꯝꯃꯣꯏ ꯑꯍꯤꯡ ꯉꯋꯥꯗꯤ ꯇꯨꯝꯕ ꯉꯝꯃꯣꯏ ꯈꯪꯉꯩ ꯃꯅꯝꯗꯨꯅ
ꯍ
ꯇꯥꯕ꯭ꯔꯣ ꯇꯥꯗꯤ ꯈꯨꯨꯝꯃꯣ
ꯆꯥꯡ ꯆꯥꯛ ꯏꯟ ꯆꯥꯡ ꯈꯤꯇꯪ ꯊꯣꯡꯗꯣꯏꯔꯣ
ꯑꯗꯨꯗꯤ ꯅꯠꯇ꯭ꯔꯗꯤ ꯏꯁꯤꯡꯁꯨ ꯐꯨꯠꯂꯣ ꯍꯥꯏꯔꯣ ꯐꯨ ꯑꯒꯤ ꯑꯃꯦꯠꯄꯁꯨ ꯁꯦꯝꯃꯣꯏꯗꯤ ꯁꯦꯝꯒꯦ
ꯏꯆꯥꯗꯤ ꯀꯃꯥꯏ ꯌꯥꯎꯗꯣꯏꯅꯣ ꯏꯆꯥ ꯌꯥꯎꯒ
ꯑꯗꯨꯗꯤ ꯀꯣꯟꯅ ꯁꯦꯝꯕ ꯇꯥꯕꯅꯤꯅꯦ ꯀꯩꯅꯣ ꯍꯦꯛꯇ ꯂꯥꯛꯑꯒ ꯉꯁꯥꯏꯕꯨ ꯌꯥꯕ ꯋꯥ ꯅꯠꯇꯦ ꯀꯩꯅ
ꯑꯦꯗꯚꯁ ꯑꯣꯏꯅꯀꯣ
ꯑ ꯑꯗꯨ ꯑꯗꯨꯗꯤ ꯌꯥꯔ‌ꯣꯏ
ꯑꯁ ꯅꯨꯄꯥ ꯑꯅꯤ ꯄꯣꯛꯕꯗꯤ ꯌꯥꯔꯦꯗꯀꯣ
ꯑꯁ ꯅꯨꯄꯤꯁꯨ ꯌꯥꯎꯅꯤꯗ
ꯑꯗꯨꯅꯦ ꯅꯨꯄꯥꯗꯤ ꯑꯅꯤ ꯄꯣꯛꯑꯗ ꯌꯥꯔꯦꯕ ꯅꯨꯄꯥ
ꯍꯣꯏ ꯍꯣꯏꯗ ꯍꯣꯏꯗ ꯅꯨꯄꯥꯅꯅꯤ ꯅꯨꯄꯤꯅ ꯑꯃ
ꯑꯣ ꯅꯪ ꯅꯨꯄꯤ ꯄꯥꯝꯕ꯭ꯔꯣ ꯅꯨꯄꯥ ꯄꯥꯝꯕ꯭ꯔꯣ
ꯑꯩꯗꯤ ꯅꯨꯄꯤ ꯄꯥꯝꯃꯦꯗ ꯅꯨꯄꯤ ꯑꯣꯏꯕꯅꯤꯅ
ꯎ ꯃꯤ ꯑꯌꯥꯝꯕꯗꯤ ꯑꯗꯨ ꯄꯥ ꯄ ꯑꯃꯝ ꯀꯣ
ꯈꯪꯗꯦ ꯑꯩꯗꯤ ꯃꯤ ꯅꯪꯒꯨꯝꯅ ꯃꯤ ꯅꯨꯄꯤ ꯅꯪꯗꯤ ꯅꯨꯄꯤ ꯑꯇꯣꯞꯄꯒ ꯑꯗꯨꯝ ꯃꯣꯔꯦꯁ ꯅꯥꯕꯤ ꯈꯪꯉꯝꯅꯤ ꯑꯗꯨꯗꯤ
ꯑꯍꯟꯁꯤꯡꯅ ꯍꯥꯏꯕꯩꯅꯤ ꯑꯩꯌꯥ ꯅꯪ ꯑꯩꯉꯣꯟꯗ ꯑꯗꯨꯝ ꯂꯥꯟꯅ ꯂꯧꯏ
ꯄꯅꯤꯍꯤꯗꯤꯒ ꯅꯨꯄꯤ ꯑꯃ ꯅꯨꯄꯥꯅꯤꯅ ꯅꯨꯄꯥꯅꯤꯅ ꯅꯨꯄꯤ ꯑꯃꯕꯨꯁꯤ ꯅꯥꯕ ꯇꯥꯕ
ꯑ
ꯑꯗꯨꯗꯤ ꯐꯥꯔꯦꯗꯅ
ꯁꯥꯎꯔꯛꯑꯗꯤ ꯅꯪ ꯀꯣꯏꯅꯤꯀꯣꯑꯩ
ꯑ‌ꯦ ꯑ‌ꯦ ꯑ‌ꯦ
ꯎꯝ
ꯂꯧ ꯅꯥꯈ꯭ꯔꯕꯗꯨꯗꯤ ꯍꯧꯖꯤꯛ ꯏꯆꯥꯒꯤꯗꯃꯛꯗꯤ ꯋꯥꯔꯤ ꯁꯅꯥꯏꯗꯣ ꯑꯃꯨꯛ ꯀꯣꯏꯏꯅꯤ ꯍꯥꯏꯕꯗꯤ ꯀꯩꯅꯣ
ꯎ ꯇ‌ꯦꯟꯅ‌ꯦꯕ
ꯄꯤꯟ
ꯑꯥ
ꯂꯩꯔꯦꯂ‌ꯦ ꯑꯁꯤ ꯍ‌ꯦꯅ ꯄꯤꯟꯒꯗꯧꯕ
ꯑꯗꯨꯝ ꯀꯣꯏꯅꯤꯡꯔꯏꯕ ꯅꯅꯥ ꯅꯁꯛꯇꯣ ꯐꯖꯃꯟꯕꯩ
ꯍꯣꯏꯗ ꯎꯔꯕꯅꯤꯅ ꯃꯤꯠꯇꯀꯣꯁꯦ ꯃꯁꯛꯇꯣ ꯑꯨꯃꯥꯏꯅ ꯇꯧꯋꯦ ꯍꯥꯏꯅ ꯈꯜꯂꯝꯕꯅꯦ
ꯎꯝ ꯑꯩꯉ‌ꯣꯟ ꯏꯟꯥꯛꯇ
ꯀꯣꯜ ꯇꯧꯔꯛꯄ ꯌꯥꯗ꯭ꯔꯣ
ꯑꯁ ꯇꯧꯔꯒꯦ ꯇꯧꯕꯅꯤ ꯅꯪ ꯇꯥꯟ ꯅꯝꯒꯗ꯭ꯔꯅ ꯑꯩ ꯑꯃꯨꯛ